ꯆꯥꯕ꯭ꯔꯣ
ꯇꯥꯏ ꯑꯥꯕ
ꯑꯣ ꯇꯥꯏ ꯇ ꯀ ꯌꯧꯔꯃꯤꯅꯣ
ꯂꯦ ꯀꯝ ꯆꯠꯇ꯭ꯔꯣ
ꯐꯥꯔꯃ ꯂꯩꯕ꯭ꯔꯣ
ꯑ
ꯑꯣ ꯆꯤꯛꯂꯕ ꯑꯍꯤꯡꯁꯤꯗ ꯀꯥꯡ ꯆꯤꯛꯑꯦ ꯑꯩ ꯑꯩꯗꯤ ꯐꯝ ꯐꯝꯗꯨꯗ ꯐꯝꯅ ꯌꯥꯗꯦꯔ ꯀꯥꯡꯅ ꯌꯥꯗꯦꯔ
ꯣꯏ ꯊꯥꯁꯨ ꯆꯪꯉꯝꯃꯣꯏꯌꯦ
ꯑꯩꯗꯤ ꯐꯝꯗꯨ ꯐ ꯐꯤ ꯑꯃ ꯐꯗꯤ ꯄꯥꯏꯔꯒ ꯍꯣꯝꯃ ꯆꯠꯂ
ꯎꯝ
ꯅꯣꯏꯁꯨ ꯀꯥꯡ ꯆꯤꯛꯄ꯭ꯔꯣꯅꯦ ꯐꯝꯕꯤꯔꯣ
ꯀꯥꯤꯗꯗꯝ ꯀ ꯐꯝꯕꯨꯗꯤ ꯐꯝꯃꯦ ꯀꯅꯤ ꯀꯩꯅꯣꯒꯤ ꯃꯩꯕꯨꯗꯤ ꯂꯥꯛꯇꯦꯕ ꯃꯣꯏ ꯋꯥꯏꯐꯤꯡꯁꯦ
ꯑꯣ ꯃꯩ ꯃꯝꯕ꯭ꯔꯣ
ꯃꯥꯏ ꯃꯥꯃꯦ ꯑꯃꯗꯤꯁ ꯑ ꯥꯏꯅꯤ ꯃꯅꯨꯡꯒꯤꯗꯨꯕꯨꯗꯤ ꯉꯥꯟꯕ ꯃꯣꯏ ꯇꯨꯝꯐꯝ ꯀꯩꯀꯩ ꯋꯥꯗꯤꯡ ꯈꯦ ꯑꯗꯨꯗꯤ
ꯍꯣꯏꯅꯦ ꯉꯁꯥꯏ ꯑꯣ ꯀꯩꯒꯤ ꯑꯣꯏꯖꯥꯠꯅꯣ ꯃꯩꯁꯦ ꯌꯥꯝ ꯅꯨꯡꯉꯥꯏꯇꯅꯤ ꯉꯁꯥꯏꯁ ꯈꯞꯄ ꯈꯞꯄ ꯂꯩꯔꯕꯅꯦ
ꯑꯣ ꯂꯅ ꯃ ꯏ ꯆꯠꯂꯕ
ꯐꯦꯁꯅꯥꯝꯃ ꯇꯠꯄ ꯃꯥꯂ
ꯑꯣ
ꯑꯩꯈꯣꯏꯒꯤꯁꯨ ꯉꯁꯥꯏ ꯑꯃꯨꯛ ꯃꯨꯠ ꯑꯃꯨꯛꯀꯥꯟ ꯑꯃꯨꯛꯨ ꯑꯃꯨꯛꯀꯥꯟ ꯇꯧ ꯂꯩꯔꯕꯅꯦ ꯕ ꯃꯩ ꯐꯣꯟ ꯕꯦꯇ꯭ꯔꯤꯁꯦ ꯃꯩ ꯌꯥꯎꯗ꯭ꯔꯕꯅꯤ
ꯀꯔꯤ ꯃꯊ ꯆ
ꯃꯣꯏ ꯉꯁꯤ ꯑꯂꯨꯒ ꯕꯕꯨꯣꯔꯤꯒ ꯀꯩꯅ ꯆꯥꯔꯦ ꯑꯜꯂꯨꯅꯦ ꯕꯣꯔꯤꯅꯦ ꯑꯦ ꯑꯜꯂꯨ ꯅꯠꯇꯦ ꯈꯣꯡꯗ꯭ꯔꯨꯝ ꯍꯥꯏꯕ
ꯍꯟꯗꯛ ꯍꯟꯗꯛ ꯁꯤꯟꯕꯗꯩꯗꯤ ꯀꯩꯅꯣ ꯇꯧꯔꯒ ꯍꯥꯎꯗ꯭ꯔꯕꯣ
ꯑꯁ ꯍꯥꯎꯗꯗ ꯏꯟꯖꯥꯡ ꯑꯍꯥꯎꯕ ꯍꯧꯗ꯭ꯔꯤꯗ ꯍꯟꯗꯛ ꯊꯥꯒꯤ ꯉꯁꯤ ꯉꯁꯤ ꯇꯥꯡ ꯑꯃꯒꯣ ꯍꯌꯦꯡ ꯍꯆꯤꯤ ꯑꯃꯗꯤ ꯊꯣꯡꯗꯧ ꯃꯥꯜꯂꯦ ꯑꯍꯥꯎꯕ ꯔꯅ ꯂꯣꯏꯔ ꯔꯅ ꯔꯅ ꯑꯔꯣꯏꯕꯒꯤ ꯀꯩꯅꯣ ꯇꯧꯕꯒꯤ ꯑꯔꯣ ꯑꯅꯤ ꯑꯅꯤꯅꯤ ꯑꯅꯤꯅꯤ ꯆꯥꯏ
ꯍꯥꯎꯝꯣ
ꯈꯔꯪ ꯃ ꯆꯥꯗꯣꯏꯅꯣ ꯈꯪꯗꯦ ꯍ ꯅꯪꯒꯤꯁꯤꯗ
ꯂꯣꯏꯔꯥꯛꯄꯗꯤ ꯑꯍꯥꯡꯕ ꯄꯤꯖꯔꯝꯗ꯭ꯔꯣ
ꯂꯣꯏꯔꯛꯄꯒꯤ ꯉꯔꯥꯡ ꯑꯔꯣꯏꯕꯗꯣ ꯉꯔꯥꯡ ꯅꯨꯡꯗꯥꯡꯒꯤꯗꯣ ꯌꯦꯔꯨꯝ ꯑꯅꯤ ꯑꯅꯤ ꯁꯥꯏꯌꯦ
ꯑꯣ ꯇꯧꯅꯤ ꯑꯁꯨ ꯃꯥꯏ ꯏꯟꯖꯥꯡ ꯃꯊꯦꯜ ꯃꯌꯥꯝ ꯂꯣꯏ ꯇꯣꯛꯑꯦ
ꯌꯦꯟꯒ ꯇꯧꯈꯤꯗ꯭ꯔꯦꯕꯣ ꯄꯨꯔꯥ ꯄꯦꯜꯂꯕꯅꯦ
ꯅꯠꯇꯕ ꯃꯣꯏ ꯏꯟꯁꯥꯡ ꯃꯊꯦꯜ ꯃꯌꯥꯝ ꯂꯤꯁꯇꯗꯤ ꯌꯥꯎꯋꯤꯗꯅ
ꯑꯁ ꯑꯗꯨꯗꯤ ꯄꯨꯔꯥ ꯃꯩꯅꯤꯍꯦ ꯌꯦ ꯏꯗꯤ ꯃꯩꯁꯠ ꯃꯩꯁꯠꯇꯅꯤꯍꯦ ꯏꯔꯣꯟꯕ ꯀꯥꯡꯁꯣꯏ ꯎꯝ ꯌꯦꯔꯨꯝ ꯉꯥ ꯌꯦꯟ ꯑꯁ ꯃꯥꯏꯔ‌ꯦꯟꯒ ꯇꯧ ꯌꯥꯝ ꯀꯥꯞ ꯑꯗꯨꯗꯤ ꯄꯨꯔꯥ ꯚꯦꯔꯥꯅꯤ ꯑꯗꯨ ꯌꯦꯡꯕꯗꯗꯤ ꯑꯁ ꯐꯖꯅ ꯇꯧꯔꯛꯀꯗꯧ ꯃꯥꯜꯂꯦ ꯇꯧꯊ‌ꯣ ꯇꯧꯊꯣꯔꯛꯄꯅ ꯑꯃꯥ
ꯒꯁꯇꯅꯤꯅꯍ‌ꯦ
ꯀꯁꯇꯤꯡ ꯍꯥꯏꯇꯥꯔꯦ ꯇꯧꯗ‌ꯦꯗ ꯑꯗꯨꯒ ꯁꯨꯡꯆꯠ ꯆꯠ ꯆꯠꯅꯗꯦꯗ ꯀꯥꯏꯗꯒꯤ
ꯎꯝ ꯑꯩꯗꯤ ꯑꯍꯥꯟꯕꯩ ꯍꯧꯒꯠꯂꯛꯄ ꯇꯧꯔꯝꯃꯦ ꯑꯗꯨ ꯇꯧꯗ‌ꯦ
ꯑ ꯇ ꯇꯧꯔꯃꯦ ꯀꯥꯁꯇꯤꯡꯒꯗ ꯎꯠ ꯅꯕ ꯑꯣꯂꯝ ꯕꯅ‌ꯦꯕ
ꯑꯍꯥꯟꯕꯩ ꯆꯥꯔꯝꯝꯕꯅ ꯑꯗꯨꯝ ꯄꯨꯡꯇꯧ ꯇꯧꯗꯦꯕ
ꯑ ꯈꯔ ꯕ‌ꯦꯔ ꯅꯤꯕ ꯄꯩꯁꯥ ꯈꯥꯏꯕꯁꯨ ꯌꯥꯝꯗꯤ ꯌꯥꯝꯗꯦꯗ ꯅꯠꯇ꯭ꯔꯣ
ꯌꯥꯝꯕꯨꯗꯤ ꯌꯥꯝꯗꯦꯗ ꯃꯤ ꯄꯥꯊꯣꯛꯣꯛꯎꯔꯕꯨꯗꯤ ꯊꯥ ꯑꯝꯗꯕꯨꯗꯤ ꯌꯥꯝꯗꯕ
ꯎꯝ
ꯑꯗꯣ ꯆꯥꯗꯕ ꯀꯥꯡꯕꯨꯗꯩ ꯆꯥꯎꯉꯥ ꯆ‌ꯎꯉꯥ ꯀꯛꯏ ꯃꯌꯥꯝꯗꯣ ꯌꯥꯝꯃꯦꯕ ꯑꯗꯨ ꯑꯗꯨꯝ ꯁꯤꯟꯕ ꯌꯥꯔ ꯍꯥꯏꯕ
ꯍꯣꯏ ꯑꯗꯨꯁꯨ ꯌꯥꯝꯃꯤꯅꯦꯀꯣ
ꯎꯝ
ꯑꯗꯨꯁꯨ ꯃꯦꯟꯁꯤꯟꯕ ꯌꯥꯏꯅꯦ
ꯑꯗꯤ ꯆꯥꯎꯉꯥꯗꯣ ꯃꯤ ꯆꯥꯝꯃꯃꯨꯛꯇꯤ ꯁꯨꯔꯝꯒꯅꯤꯗꯅ
ꯆꯥꯝꯃꯉꯥꯗꯨ ꯆꯥꯝꯃ ꯍꯥꯏꯔꯣ ꯂꯤꯁꯤꯡ ꯌꯥꯡꯈꯩ ꯂꯩꯔꯗꯅꯀꯣ
ꯂꯤꯁꯤꯡ ꯌꯥꯡꯈꯩꯗꯨꯟ ꯊꯥ ꯑꯝ ꯏꯟꯖꯥꯡ ꯑꯍꯥꯎꯕ ꯂꯤꯁꯤꯡ ꯃꯉꯥ ꯃꯉꯥ ꯂꯤꯁꯤꯡ ꯃꯉꯥ ꯃꯉꯥꯒꯤ ꯍꯞꯇꯥ ꯃꯔꯤꯁꯤꯗ ꯃꯉꯥ ꯃꯔꯤ ꯀꯨꯟꯗꯨꯣ ꯄꯤꯖꯕ ꯌꯥꯏꯑꯕ
ꯎꯝ ꯌꯥꯏ
ꯀꯨꯟꯊ꯭ꯔꯥ ꯑꯗꯨꯝ ꯃꯣꯏ ꯆꯥꯖꯔꯁꯨ
ꯎꯝ ꯇꯧꯋꯤꯗꯤ ꯐꯖꯅ ꯁꯤꯟꯕ ꯌꯥꯏꯗ ꯃꯣꯏ ꯀ ꯈꯪꯗꯦꯗ ꯃꯤ ꯈꯔꯗꯤꯀꯣ ꯄꯩꯁꯥꯗꯣ ꯈꯞꯅꯕ ꯍꯣꯠꯅꯩꯌꯦꯕ ꯏꯟꯁꯥꯔꯁ ꯀꯝꯕꯨꯗꯨꯀꯣ ꯄꯥꯏꯔꯤꯕ ꯀꯝꯕꯗꯨ
ꯑ ꯑꯅꯤ ꯑꯗꯨꯝ ꯇꯥꯔꯕꯗꯤ ꯍꯥꯎꯋꯦ ꯍꯥꯏꯔꯤꯌꯦ
ꯍꯣꯏ
ꯑꯇꯩ ꯅ ꯇꯥꯔꯒꯅ ꯃ‌ꯣꯡ ꯌꯥꯗꯕ
ꯎꯝ ꯑꯁ ꯌꯥꯅꯤꯗ ꯉꯁꯤ ꯉꯁꯥꯏ ꯉꯁꯥꯏ
ꯑꯁ ꯉꯁꯥꯏ ꯄꯨꯡ ꯑꯃ ꯃꯈꯥꯏꯃꯨꯛꯛꯇ ꯊꯨꯝꯍꯧ ꯎꯝ
ꯉꯁ ꯑꯩꯗꯤ ꯇꯨꯝꯍꯧꯗ꯭ꯔꯦ ꯑꯗꯨꯅ ꯉꯁꯥꯏ ꯉꯁꯥꯏ ꯑꯌꯨꯛꯁꯨ ꯇꯨꯝꯍꯧꯗ꯭ꯔꯦ ꯉꯁꯥꯏ ꯑꯌꯨꯛꯁꯨ ꯄꯨꯡ ꯇꯔꯨꯛ ꯆꯪꯈꯤꯕ ꯆꯪꯕꯗꯣ ꯆꯪꯉ ꯉꯥꯛꯇꯪ ꯉꯥꯛꯇꯪ ꯇꯨꯝꯗꯕꯅꯦ ꯄꯨꯡ ꯇꯔꯦꯠ ꯃꯈꯥꯏ ꯇꯥꯔꯝꯗꯥꯏꯗ ꯑꯩꯈꯣꯏꯒꯤ ꯏꯁꯤꯡ ꯉꯥꯛꯁꯟꯕ ꯍꯥꯏꯇꯥꯔꯦ
ꯑꯣ
ꯇꯨꯝ ꯇꯨꯝꯈꯤꯗ꯭ꯔꯦ ꯑꯗꯨꯗꯤ ꯉꯁꯥꯏ ꯍꯜꯂꯛꯄꯗꯨꯁꯨ ꯎꯝ ꯉꯁꯥꯏ ꯍꯜꯂꯛꯄꯗꯨꯁꯨꯅꯦ ꯌꯥꯗ꯭ꯔꯦ ꯆꯪꯉꯒ ꯄꯨꯡ ꯑꯅꯤ ꯃꯈꯥꯏ ꯄꯨꯡ ꯑꯍꯨꯝꯗꯏꯗꯒꯤ ꯇꯨꯝꯗꯕꯗ ꯄꯨꯡꯈꯥꯏꯃꯨꯛꯇꯪꯗꯤ ꯎꯏꯗꯕ ꯗꯕꯅꯦꯕ ꯑꯗꯤ ꯑꯁ ꯃꯤ ꯑꯌꯨꯛ ꯅꯠꯇꯦ ꯊꯥꯏ ꯉ ꯆꯥꯏꯏꯅ ꯅꯠꯇ‌ꯦ ꯂꯣꯏꯔꯒ ꯆꯪꯕꯗꯣ ꯎꯝ ꯅꯨꯡꯊꯤꯟꯒꯤ ꯑꯗꯨꯏꯁꯨ
ꯑꯩꯁꯨ ꯇꯨꯝꯗ꯭ꯔꯦꯗ ꯅꯨꯡꯊꯤꯟꯗꯨꯕꯨꯗꯤ ꯄꯨꯡ ꯑꯃ ꯃꯈꯥꯏꯃꯨꯛ ꯇꯨꯝꯃꯤ
ꯎꯝ ꯄꯨꯡꯈꯥꯏꯃꯗꯪꯗꯤ ꯑꯣ ꯄꯨꯖꯥꯔꯤ ꯇꯥꯔꯤꯑꯕ
ꯎꯝ
ꯑꯗꯨꯗꯨꯅ ꯍꯌꯦꯡꯁꯨ ꯑꯃꯨꯛ ꯍꯟꯅ ꯄꯨꯡ ꯇꯔꯥ ꯂꯣꯏꯔꯒ ꯍꯜꯂꯒ ꯊꯣꯡꯕꯤꯔꯣ
ꯍꯂ ꯊꯣꯗ
ꯑꯣ ꯁꯤ ꯄꯥꯏꯅꯗꯤꯍ
ꯃꯄꯥꯗꯇꯦ
ꯅꯦꯃꯤꯗ ꯏꯟꯁꯥꯏꯁꯨ ꯇꯨꯝꯍꯧꯗ꯭ꯔꯦ ꯍꯣꯔꯦꯟ ꯍꯥꯄꯛꯀꯗ꯭ꯔꯥ ꯈꯪꯗꯦꯅ ꯇꯧꯔꯤꯁꯦ
ꯏ ꯃꯅꯅꯕꯗꯤ ꯉꯁꯥꯏ ꯅꯣꯡꯉꯥꯝꯗꯥꯔꯦ ꯈꯪꯄꯥꯎ ꯈꯞꯄꯤ
ꯑꯩꯁꯨꯅꯦ ꯉꯁꯥꯏ ꯅꯣꯡꯉꯥꯜꯂꯝꯗꯥꯏꯒꯤꯅꯦ ꯄꯨꯡ ꯀꯩꯅꯣꯒꯤ ꯄꯨꯡ ꯃꯉꯥ ꯑꯗꯨꯋꯥꯏ ꯇꯥꯕꯗ ꯍꯦꯗ ꯈꯞꯄꯤꯦ ꯇꯧꯏꯦ ꯑꯗꯨ ꯃꯃꯥꯡꯗꯤ ꯁ꯭ꯋꯥꯏꯗꯤ ꯀꯩꯅꯣ ꯄꯣꯜ ꯌꯦꯡꯕꯅꯤꯅꯀꯣ ꯁꯤꯒꯤ ꯑꯩꯒ ꯂꯩꯃꯤꯟꯅ ꯇꯥꯃꯤꯟꯅꯕꯗ ꯑꯅꯛꯄꯗꯣ ꯑꯗꯨ ꯐ ꯕꯣꯔꯤ ꯃꯤꯕꯅꯤꯅ ꯇꯨꯝꯅꯤꯡꯗꯕ ꯍꯥꯏꯇꯥꯔꯦ
ꯈꯣꯏꯁꯨ ꯁꯥꯟꯅꯩꯗꯥꯏꯁꯦ
ꯍꯥꯥ
ꯂꯣꯏꯈ꯭ꯔꯕ ꯍꯧꯖꯤꯛ ꯁꯥꯟꯅꯕꯗꯣ ꯃꯥꯄꯜ ꯃꯈꯥꯏꯗꯩ ꯁꯥꯟꯅ ꯌꯥꯔꯒꯅꯣ ꯑ
ꯅ
ꯑꯣ ꯑꯩ ꯍꯟꯗꯛ ꯍꯟꯗꯛꯀꯤꯁꯤꯦ ꯑꯩ ꯌꯦꯡꯗ꯭ꯔꯤꯗ ꯐꯣꯣꯟ ꯀꯒꯖꯔꯣ
ꯀꯔꯤꯌꯥ
ꯒꯣꯜ ꯆꯅꯥꯒꯔꯖꯥꯕ
ꯒꯣꯔ ꯆꯠꯂꯦ ꯏꯪꯂꯦꯟ ꯆꯟꯕ ꯉꯝꯗꯦ ꯀꯣꯡꯒꯨ ꯑꯃ ꯆꯟꯈ꯭ꯔꯦ
ꯎꯝ
ꯏꯪꯔꯦꯟ ꯁꯣꯟ ꯃꯃꯥꯂꯗ ꯑꯃꯗꯤ ꯀꯟꯅ ꯌꯦꯡꯉꯤ ꯁꯣꯝꯗ ꯁꯣꯝꯗ ꯐꯝꯃꯜꯂꯦ ꯀꯥꯡ ꯍꯣꯝꯃꯒ ꯅꯪꯒꯤ ꯋꯥꯔꯜ ꯀꯞꯁꯦ ꯈꯪꯗꯦꯗ ꯑꯥꯔꯖꯦꯟ ꯐ꯭ꯔꯥꯟꯁꯁꯨ ꯅꯩꯌꯦꯅꯦ ꯉꯁꯥꯏ ꯉꯁꯥꯏ ꯌꯦꯡꯕꯗꯣ
ꯎꯝ
ꯁꯤ ꯐ꯭ꯔꯥꯟꯁꯀ ꯑꯥꯔꯖꯦꯟꯇꯤꯅꯥꯒꯨꯝꯕ ꯇꯧꯒꯗꯧ ꯃꯥꯜꯂꯦ ꯐꯥꯏꯅꯦꯜꯗ
ꯔꯥꯖꯦꯟꯇꯤꯅꯥꯗꯤ ꯄꯣꯛꯑꯕ ꯌꯥꯎꯗ꯭ꯔꯤꯕ ꯃꯥꯜꯂꯦꯀꯣ
ꯑꯥꯔꯖꯦꯟꯇꯤꯅꯥꯕ ꯄꯣꯕ ꯌꯥꯎꯗ꯭ꯔꯤ ꯍꯣꯏ
ꯄꯠꯀꯣ ꯄꯠꯀꯣ ꯄꯣꯗꯤꯦꯉ
ꯄꯣꯇꯨꯒꯂꯤꯗꯤ ꯗ꯭ꯔꯣꯁ ꯗ꯭ꯔꯣ ꯇꯕ ꯃꯥꯜꯦ ꯎꯝ ꯑꯣꯅꯗ ꯀꯩꯅꯣ ꯌꯥꯗ ꯔꯔꯤꯗ
ꯃꯣꯏ ꯄꯣꯠꯇꯣ ꯌꯥꯗꯦ ꯍꯥꯏ ꯉꯁꯥ ꯉꯁꯥꯏ ꯈꯜꯂꯦ ꯍꯥꯏꯌꯦꯕ
ꯄꯣꯣꯔꯇꯨꯒꯜ ꯌꯥꯗꯗ ꯋꯥꯔꯜ ꯀꯞ ꯄꯨꯗꯤꯒꯅꯦ ꯄꯣꯣꯔꯇꯨꯒꯜ ꯌꯥꯗꯗ
ꯎꯝ
ꯔꯣꯅꯦꯜꯗꯗꯤ ꯃꯣꯏ ꯀ꯭ꯂꯞ ꯀꯞꯀꯤ ꯁꯥꯟꯅꯕꯗꯨꯗꯤꯀꯣ ꯃꯣꯏ ꯂꯤꯡꯖꯦꯜ ꯃꯥꯟꯅꯕꯒꯤꯅꯦ
ꯎꯝ
ꯑꯗꯨꯝ ꯌꯥꯕꯅꯦꯕ ꯄꯣꯠꯇꯨꯀꯜꯗꯤ ꯌꯥꯗ꯭ꯔꯦ ꯀꯩ ꯌꯥꯝꯁꯔꯛꯀꯦ
ꯑꯁ ꯍꯦꯜꯂꯒ ꯆꯥꯅꯩ ꯕꯣꯔꯥ ꯑꯃ ꯍꯧꯔꯒ
ꯑꯜꯂꯨꯃꯦꯅꯒ
ꯑꯗꯨꯠꯇꯗ ꯃꯣꯡꯒꯨ ꯑꯃ ꯃꯦꯜꯂꯕ ꯑꯗꯨ ꯕꯣꯔꯥ ꯑꯃ ꯍꯧꯔꯦ ꯑꯗꯨꯒ ꯊꯁꯔꯦ
ꯑꯣ
ꯑꯌꯨꯛꯁꯨ ꯃꯦꯟꯂꯦꯇꯅ ꯊꯣꯡ ꯇꯗꯅ ꯑꯩꯅ ꯁꯝꯝꯕ ꯊꯤꯕꯗ
ꯑ
ꯇꯗ
ꯀ ꯄꯨꯡꯁꯦ ꯈꯖ ꯆꯂꯦꯗꯤ ꯄꯕꯗꯦ
ꯊꯀꯥ ꯋꯥ ꯋꯥ ꯆꯜꯂꯅꯤ ꯂꯩꯁꯤ ꯇꯧꯗꯕ ꯌꯥꯗꯦ ꯍꯥꯟꯅ ꯍꯗꯛ ꯀꯦꯐꯦꯟ ꯑꯣꯏꯗ꯭ꯔꯣ
ꯑꯩꯔꯣꯁꯅꯣ ꯏꯗꯦ
ꯎꯝ ꯑꯦꯞꯁꯦꯟꯗꯤ ꯑꯣꯏꯗꯦꯕꯨ ꯄꯥꯎꯥꯎꯒꯁꯨ ꯊꯪꯗ ꯍꯥꯏ ꯑꯗꯨ
ꯑꯁ ꯉꯔꯥꯡꯗꯤ ꯂꯣꯏ ꯍꯥꯏꯐꯁꯦꯠ ꯄꯥꯟꯅꯔꯦꯦ
ꯃꯄ ꯄꯥꯂꯦ
ꯃꯄꯟꯁꯨ ꯍ ꯅꯅꯥ ꯍ
ꯐꯣꯂꯤꯝ ꯂꯪꯗꯕꯅ ꯅꯝꯝꯕ ꯃꯥꯜꯂꯦ
ꯅꯪꯗꯤ ꯑꯦꯐ ꯑꯦꯅ ꯑꯣꯏꯗꯕ ꯅꯠꯇ꯭ꯔꯣ
ꯑꯁꯦ ꯐ꯭ꯔꯦꯟꯗꯤ ꯑꯣꯏꯗꯣꯏꯅ ꯑꯃꯨꯛ ꯂꯩ ꯊꯥꯕꯒꯤ ꯄ꯭ꯔꯣꯒꯥꯝꯒꯤꯗꯣ ꯌꯥꯎꯍꯧ ꯁꯨꯇꯤ ꯅꯨꯃꯤꯠꯅꯦ ꯌꯥꯎꯗꯕꯩ ꯃꯥ ꯂꯩꯦ
ꯑꯣ ꯑꯣꯞ ꯑꯣꯞ ꯇꯕꯅꯤꯃꯤꯠꯇ
ꯇꯥꯕꯅꯃꯤꯇ ꯌꯥꯎꯅꯤ ꯍꯥꯏꯗꯅ
ꯑꯗꯨꯒꯨꯝꯕꯒ ꯏ ꯄꯥꯟꯖꯔꯁꯤ ꯈꯪꯗꯦꯗ ꯑꯩꯈꯣꯏꯒꯨꯁꯦ
ꯎꯝ ꯑꯣꯞ ꯅꯨꯃꯤꯠꯇꯤ ꯑꯣꯞ ꯅꯨꯃꯤꯠꯅꯦꯕ ꯑꯗꯣ ꯑꯣꯞꯄꯨꯗꯤ ꯂꯩꯊꯥꯍꯜꯂꯣꯏꯔ ꯍꯜꯂꯣꯕꯨꯗꯤ ꯍꯥꯏꯗꯅ ꯑꯗꯨ ꯌꯥꯎꯗꯕ ꯑꯗꯨꯒꯤ ꯄꯥꯂꯦ ꯃꯤ ꯇꯔꯥ ꯇꯔꯨꯛꯂ ꯀꯩꯅꯣꯝ ꯄꯥꯟꯕꯅꯦ
ꯑꯣꯝꯅꯃꯤꯠ ꯑꯣ ꯑꯣꯝꯅꯃꯤꯤꯟ ꯑꯣ ꯑꯩꯈꯣꯏ ꯂꯥꯁ ꯇꯥꯕ ꯅꯨꯃꯤꯠꯇꯨ ꯑꯣꯏꯔꯃꯤ ꯀꯩꯅ ꯂꯩ ꯊꯥꯕꯗꯣ
ꯑꯥ ꯑꯣ ꯑꯣ ꯑꯗꯨꯒꯤꯗꯣ ꯁꯨꯇꯤ ꯑꯝꯇ ꯂꯥꯛꯇꯦ ꯅꯠꯇ꯭ꯔ ꯃꯥꯜꯂꯦ ꯑꯃꯈꯛ ꯂꯥꯛꯑ ꯃꯥꯜꯂꯦ
ꯑ ꯑꯣꯞ ꯌꯥꯝꯗꯕꯅꯦ
ꯎ ꯃꯤ ꯇ꯭ꯔꯥ ꯊꯔꯨꯛꯄꯥꯥ ꯂꯩꯦ ꯄꯨꯁꯇ ꯀꯩꯅꯣ ꯐꯣꯊꯣ ꯀꯥꯄ ꯇꯥꯔꯕ
ꯎꯝ ꯍꯪꯉꯦ ꯑꯦꯁꯟ ꯄꯥꯟꯕꯁꯤꯅ ꯄꯥꯟꯕꯁꯤꯅ ꯒ꯭ꯌꯥꯟ ꯃꯦꯟ ꯇꯥꯗ
ꯍ
ꯍꯒꯔꯦ
ꯎꯝ ꯒ꯭ꯌꯥꯟ ꯇꯥꯗꯦ ꯑꯦꯛꯁꯤꯗꯦꯟꯗꯤ ꯑꯣꯏꯗꯕꯅꯦꯕ ꯑꯗꯨꯗ ꯑꯣꯏꯗꯧ ꯃꯉꯔꯦ
ꯑ
ꯑꯃꯨꯛ ꯀꯛꯄꯁꯤ ꯌꯥꯝ ꯑꯣꯖꯥꯅꯤꯅꯦ ꯑꯁ ꯃꯤ ꯃꯤ ꯇꯔꯥꯇꯔꯨꯛ
ꯃꯤꯇꯔꯥ ꯇꯔꯥꯒ ꯀꯌꯥꯅꯣ
ꯃꯤ ꯇꯔꯥꯒꯤ ꯂꯤꯁꯤꯡ ꯇꯔꯦꯠꯀ
ꯎꯝ
ꯂꯤꯁꯤꯡ ꯇꯔꯀ ꯀꯩꯅꯣ ꯍꯥꯔ ꯑꯣꯏꯅꯤ ꯃꯉꯥ ꯇꯔꯥ ꯌꯥꯡꯈꯩ ꯆꯥꯃꯉꯥ ꯍꯥꯏꯔꯣꯅꯦ
ꯎꯝ
ꯁꯃꯤꯇꯥ ꯂꯨꯄꯥ ꯂꯤꯁꯤꯡ ꯇꯔꯥ ꯍ ꯇꯣꯡꯊꯣꯛꯈ꯭ꯔꯦ ꯑꯗꯨꯝ
ꯎꯝ
ꯂꯩꯔ ꯆꯣꯡ ꯊꯣꯛ
ꯑ
ꯑꯣꯖ ꯑꯗꯨꯝ ꯅꯨꯡꯇꯤꯒꯤ ꯑꯦ ꯍꯞꯇꯥ ꯑꯝꯗ ꯃꯨꯛ ꯂꯛꯑꯗꯤ ꯇꯔꯥ ꯇꯔꯥꯗꯨ ꯇꯔꯥꯃꯔꯤ ꯅꯤꯐꯨ ꯌꯥꯝ ꯂꯥꯛ ꯑꯃꯒꯤ ꯃꯔꯨꯞ ꯌꯥꯎꯕ ꯌꯥꯕꯖꯥꯠꯅꯤ ꯃꯣꯏ ꯊꯥ ꯑꯝꯗ ꯑꯗꯨꯝ ꯐꯟꯒꯤꯀꯣ
ꯎꯝ ꯇꯤꯝ ꯌꯥꯎ ꯌꯥꯎ ꯌꯥꯅꯤ ꯃꯣꯏ ꯗꯤ
ꯎꯝ ꯑꯗꯩꯗꯤ ꯍꯟꯗꯛ ꯃꯣꯏ ꯃꯣꯏ ꯆꯥꯝꯃ ꯂꯧꯗꯣꯏꯁꯤꯁꯨ ꯃꯔꯤ ꯃꯈꯥꯏ ꯃꯔꯤ ꯃꯈꯥꯏ ꯃꯈꯥꯏꯗꯨ ꯃꯔꯤ ꯃꯔꯤꯗ ꯄꯥꯔꯣ
ꯑꯁ ꯄꯥꯔꯣꯏ ꯑꯥ ꯌꯧꯔꯦꯅꯦ ꯃꯔꯤꯒ ꯆꯥꯝꯃꯗꯤ ꯌꯦꯡꯉꯨꯅꯦ ꯃꯔꯤ ꯃꯔꯤ ꯆꯥꯝꯃ ꯑꯣꯏꯔꯗꯤ ꯃꯔꯤ ꯇꯔꯥꯁꯤꯗ ꯌꯦꯡꯉꯨꯅꯦ ꯎꯝ ꯀ꯭ꯔꯣ ꯀ꯭ꯔꯣ ꯑ ꯃꯣꯏ ꯄꯥꯏꯅꯤꯁꯤꯅ
ꯑꯃꯗꯤ ꯌꯦꯟ ꯅꯩꯌꯦꯕ ꯑꯗꯨꯝ
ꯑꯗꯨꯒꯤ ꯃꯊꯪ ꯑꯩꯈꯣꯏ ꯑꯦꯞꯁꯦꯟ ꯀꯩꯒꯨꯝꯕ ꯄꯥꯔꯗꯤ ꯃꯣꯏꯁꯨ ꯍꯔꯥꯎꯕꯗꯨꯅꯤꯗꯣ ꯑꯦꯞ ꯁꯦꯟ ꯄꯥꯝꯕꯗꯀꯣ
ꯃꯩ ꯑꯗꯨ ꯑꯣꯐꯤꯁꯅ ꯆꯥꯟꯅꯕ ꯍꯥꯏꯅ ꯁꯨꯄ꯭ꯔ ꯋꯥꯖꯥ ꯑꯃꯗꯁꯨ ꯇꯧꯔꯤꯅꯤꯗꯤ
ꯇꯧꯕꯨ ꯌꯥꯏꯅ ꯄꯪꯇꯧ ꯗ ꯇꯧ ꯏꯅꯦ
ꯍꯌꯦꯡꯋꯥꯏ ꯇꯥꯔꯝꯃꯁꯨ ꯍꯌꯦꯡꯋꯥꯏ ꯇꯥꯔꯝꯃꯁꯨ ꯑꯦ ꯃꯁꯤꯗꯤ ꯃꯁꯛ ꯈꯪꯉꯤꯅꯦꯅ ꯍꯥꯏ ꯖ ꯑꯣꯏꯅ
ꯃꯥꯅꯦ ꯇꯧꯕ ꯌꯥꯕꯅꯤ ꯑꯗꯨꯝ ꯄꯪꯇꯧ ꯇꯧꯕ ꯇꯧꯕꯅꯦ ꯑꯗꯨ ꯅꯨꯄꯥ
ꯎꯝ ꯍꯥꯏꯗꯤ ꯑꯗꯨ ꯃꯥꯅ ꯉꯝꯒꯗꯕ ꯃꯤ ꯈꯜꯂ‌ꯦ ꯈꯟꯕꯗꯤ
ꯃꯥꯅꯦ ꯈꯜꯂꯒ ꯇꯧꯕꯅꯦ ꯑꯗꯨ ꯉꯥꯛꯇꯪꯗꯨꯗꯀꯣ ꯀꯩꯅꯣꯃ ꯇꯧꯗꯕꯩ ꯇꯥꯏꯞꯇ ꯑꯗꯨꯝ ꯀꯧꯅꯔꯒ ꯑꯗꯨꯝ ꯇꯧ ꯑꯗꯨ ꯇꯧꯕꯅꯦ ꯃꯥꯁꯦ